ꯍꯜꯂꯣ ꯇꯥꯔꯦ ꯇꯥꯔꯦ ꯑꯥ
ꯃꯈꯣꯟꯅ ꯌꯥꯝ ꯄꯤꯛꯏꯉꯣ ꯁꯤꯁꯦ
ꯏꯔꯥ
ꯑꯥ
ꯉꯁꯥꯏꯈꯩꯗꯤ ꯇꯥꯔꯝꯕ꯭ꯔꯕ
ꯑꯗꯨꯝ ꯁꯨꯃꯥꯏꯅ ꯑꯗꯨꯝ ꯇꯥꯏꯌꯦ ꯍꯧꯖꯤꯛꯀ
ꯍꯧꯖꯤꯛ ꯄꯤꯛꯑꯦ ꯍꯥꯏꯔꯕ
ꯄꯨꯗꯤꯕꯨꯗꯤ ꯇꯥꯏ ꯇꯥꯏ ꯂꯥꯎꯠ ꯁ꯭ꯄꯤꯀꯔꯒꯨꯝ ꯊꯥꯗꯕꯒꯤ ꯑꯣꯏꯝꯒꯅꯤ
ꯅꯠꯇꯗꯤ ꯂꯥꯎꯠ ꯏꯁꯄꯤꯀꯔ ꯊꯥꯕꯗꯣ ꯌꯥꯗꯦ ꯑꯗꯨꯒꯤꯅꯤ ꯀꯟꯅ ꯀꯟꯅ ꯉꯥꯡꯉꯛꯀꯦ ꯀꯟꯅ ꯀꯟꯅ
ꯍꯣꯏ ꯀꯟꯅ ꯀꯟꯅ ꯉꯥꯡꯉꯑꯣ ꯑꯩꯅ ꯊ ꯑꯩꯅ ꯉꯥꯡꯕꯗꯤ ꯇꯥꯕ ꯅꯠꯇ꯭ꯔꯣ꯫
ꯑꯣ ꯑꯗꯨꯗꯤ ꯑꯩ ꯐꯣꯟ ꯑꯣꯏꯔꯝꯃꯅꯤ ꯑꯗꯨꯗꯤ꯫
ꯅꯠꯇꯦ ꯅꯠꯇꯦꯁꯤꯒꯤ ꯃ꯫ ꯑꯃꯨ ꯑꯃꯨꯛ ꯃꯈꯣꯜꯗꯣ ꯄꯤꯛꯇ꯭ꯔꯨ ꯄꯤꯛꯇ꯭ꯔꯨ ꯇꯥꯕꯅꯦꯕ
ꯑꯣ ꯑꯗꯨ ꯑꯗꯨꯉ ꯑꯣꯏꯔꯝꯒꯅꯤ ꯉꯁꯥꯏꯗꯒꯤ ꯑꯃꯨꯛ ꯇꯞꯊꯔꯛꯄꯩ ꯇꯥꯏꯞ ꯇꯧꯒꯗꯣꯏꯅꯦ ꯍꯪꯉꯛꯏ ꯄꯥꯎ ꯐꯣꯟꯗꯨ ꯑꯗꯨꯝ ꯊꯝꯕꯤꯔꯝꯃꯨꯀꯣ ꯍꯨꯖꯤꯛꯇꯤ ꯇꯥꯔꯦ
ꯑꯣ ꯌꯥꯔ‌ꯦ ꯌꯥꯔ‌ꯦ ꯑꯗꯨꯗꯤ ꯋꯥꯔꯤ ꯂꯤꯔꯛꯑꯣ ꯋꯥꯔꯤ ꯂꯤꯔꯛꯑꯣ
ꯀꯩ ꯋꯥꯔꯤꯅ‌ꯣ ꯂꯤꯗ‌ꯣꯏꯁꯤꯕꯣ
ꯑꯃ ꯍꯦꯛꯇ ꯌꯥꯏ
ꯍꯦ ꯑꯩꯈꯣꯏ ꯃꯥꯅ ꯀꯩ ꯋꯥꯔꯤ ꯑꯩꯈꯣꯏ ꯃꯥꯅ ꯀꯩ ꯋꯥꯔꯤ ꯁꯥꯟꯅꯔꯝꯒꯦ
ꯉꯁꯥꯏ ꯀꯩꯅꯣ ꯉꯁꯥꯏ ꯌꯥꯝ ꯁꯤꯔꯤꯌꯁ ꯑꯣꯏꯕ ꯋꯥꯔꯤ ꯁꯥꯟꯅꯈꯤꯕꯅꯦ ꯑꯃ ꯄꯩꯁꯥꯒꯤ ꯃꯇꯥꯡ ꯊꯕꯛꯀꯤ ꯃꯠ ꯇꯥꯡ ꯑꯗꯨ ꯅꯠꯇꯕ ꯃꯤ ꯋꯥꯒꯨꯝꯕ ꯑꯃ ꯁꯥꯟꯅꯔꯁꯦ ꯍ‌ꯦꯛꯇ
ꯎꯡ ꯀꯩꯅꯣ ꯀꯅꯥꯏ ꯁꯥꯟꯅꯁ ꯁꯤꯒꯦ
ꯑꯃ ꯍꯦꯛꯇ ꯌꯥꯏ
ꯀꯅꯥꯏ ꯋꯥꯔꯤ ꯁꯥꯟꯅꯁꯤꯒꯦ ꯀꯅꯥꯒꯤ ꯁꯅꯁꯤꯒꯦ ꯑꯃ ꯃꯦꯁꯅꯒꯤꯗꯨꯕꯨ ꯆꯨꯝꯕ ꯆꯨꯝꯃ ꯖꯥꯠꯂ‌ꯣ ꯑꯗꯨꯕ‌ꯣ
ꯀꯩꯅꯣ ꯃ‌ꯦꯛꯁꯤꯅ ꯀꯩ ꯋꯥꯔꯤꯅꯣ
ꯑꯃꯥ ꯃꯥ ꯀꯩꯅꯣ ꯇꯧꯋꯦ ꯈꯣꯠꯂꯦꯅ ꯇꯧꯔ ꯐꯦꯁꯕꯨꯛꯇ ꯚꯥꯏꯔꯜ ꯆꯠꯈꯤꯕꯗꯣ
ꯍꯧꯖꯤꯛ ꯍꯧꯖꯤꯛꯂꯕ
ꯅꯠꯇꯦ ꯅꯠꯇꯦ ꯈꯔꯃ ꯃꯃꯥꯡꯗ
ꯃꯥꯗꯣ ꯑ ꯀꯩꯅꯣꯗꯤ ꯇꯧꯕ ꯃꯥꯜꯂꯦ ꯑꯩꯅ ꯁꯨꯝ ꯋꯥꯔꯤ ꯇꯥꯕꯗ ꯃꯣꯏ ꯁ꯭ꯀꯨꯜ ꯀꯩꯀꯥ ꯇꯝꯃꯤꯟꯅꯔꯛꯄ ꯃꯤꯗꯣ ꯑꯗꯨꯅ ꯍꯥꯏꯕꯗ ꯃꯥꯗꯣ ꯈꯤꯇꯪꯗꯤ ꯑꯗꯨꯃꯥꯏꯅ ꯇꯧꯕ ꯃꯤꯗꯤ ꯃꯥꯗꯤ ꯃꯥꯜꯂꯦ ꯃꯥꯗꯣ
ꯍꯥꯏꯗꯤ ꯑꯗꯨꯅꯦ ꯑꯗꯩꯗꯤ ꯀꯩꯅꯣ ꯗ꯭ꯔꯦꯁꯇꯨꯅ ꯀꯩ ꯅꯨꯄꯤꯗꯨꯗ ꯄ꯭ꯔꯄꯣꯁ ꯇꯧꯈ꯭ꯔꯗꯥꯏꯅꯦ
ꯑꯣ ꯑꯁ ꯑꯗꯨꯥꯗꯣꯒꯤꯗꯣ ꯌꯥꯝ ꯅꯣꯛꯅꯤꯡꯉꯦ ꯍꯥꯏ ꯍꯥꯏꯗꯤ ꯃꯣꯏꯗꯨꯕꯨ ꯑꯣꯏꯕꯨ ꯑꯣꯏꯗ‌ꯣꯏꯔꯥꯕ
ꯈꯪꯗꯦ ꯍꯣ ꯈꯨꯒ ꯀꯨꯟꯗꯅ ꯏꯕꯨ ꯏꯀꯥꯏꯖꯩ ꯑꯣꯏꯗ꯭ꯔꯗꯤ
ꯑꯗꯨꯗꯣ ꯀꯩ ꯍꯥꯏꯅꯤ ꯖꯨꯟꯖꯨꯟꯗꯣ ꯈꯪꯉꯤꯅ ꯑꯗꯨꯒ ꯑꯗꯨꯝ ꯗꯦꯜꯂꯤꯗ ꯂꯩꯃꯤꯟꯅꯔꯝꯃꯒ ꯃꯤ ꯃꯌꯥꯝꯅ ꯁꯨ ꯂꯣꯏ ꯎꯔꯝꯕꯅꯦ ꯑꯗꯨꯒ ꯑꯃꯨꯛ ꯑꯗꯨ ꯀꯣꯏꯔꯤꯗꯣ ꯇꯟꯗ꯭ꯔꯥ ꯈꯪꯗ‌ꯦ ꯍꯥꯏꯕ
ꯑꯗꯨꯅꯦ ꯍꯥꯏꯁꯦ
ꯑꯣ ꯙꯤꯔꯖꯇꯣ ꯑꯩ ꯅꯣꯡꯃ ꯇꯨ ꯎꯒꯔ‌ꯦ ꯑꯗꯨꯒ ꯃꯁꯛꯇꯣ ꯀꯩ ꯍꯥꯏꯅꯣ ꯈꯔ ꯌꯥꯝ ꯋꯥꯡ ꯆꯥꯎꯕ ꯃꯤꯁꯨ ꯅꯠꯇꯦ ꯑꯗꯨꯒ ꯃꯁꯛꯇꯣ ꯍꯥꯞꯄꯨꯣꯏ ꯀꯩꯑꯣꯏ ꯈꯪꯗꯦ ꯑꯩꯅ ꯌꯥꯝꯅ ꯀꯩꯅꯣ ꯇꯧꯕ ꯃꯤꯗꯣ ꯑꯣꯏꯗꯦꯗ
ꯍꯣꯏ ꯍꯣꯏ ꯍꯣꯏ ꯃꯤ ꯍꯦꯛ ꯌꯦꯡꯕꯗ ꯃꯤꯠ ꯊꯨꯞꯄꯗꯨꯣ ꯑꯣꯏꯗꯕꯅꯦ
ꯑ ꯑꯣꯏꯗ ꯍꯥꯏꯕ ꯀꯩꯒꯤꯅꯣ ꯈꯪꯗ‌ꯦ ꯍꯥꯏꯕ ꯃꯌꯥꯝꯅ ꯇꯥꯟꯅꯩꯗꯨꯅ ꯍꯣꯏꯃꯥ ꯐꯨꯠꯕꯣꯂꯔ ꯇꯥꯟꯅꯕ ꯍꯥꯏꯗꯤ ꯑꯗꯨꯝ ꯅꯨꯄꯤ ꯃꯌꯥꯝꯅ ꯑꯗꯨꯝ ꯃꯥꯗꯣ ꯌꯥꯔꯤ ꯅꯠꯇ꯭ꯔꯥ
ꯍꯣꯏ
ꯑꯗꯨꯗꯣ ꯑ ꯑꯩꯗ ꯎꯕꯗ ꯑꯃꯨꯛ ꯈꯇꯪ ꯍꯥꯞ ꯄꯨꯖꯕꯩ ꯇ
ꯑꯗꯨ ꯑꯩ ꯍꯥꯏꯅꯤ ꯃꯥ ꯑꯗꯨꯣ ꯃꯤ ꯂꯣꯏ ꯈꯪꯅꯩꯅꯦ ꯍꯥꯏꯕ ꯎ ꯖꯨꯟꯖꯨꯟꯗꯨꯒ ꯂꯩ ꯑꯗꯩ ꯖꯨꯟꯖꯨꯟꯗꯨꯁꯨ ꯅꯨꯄꯥ
ꯎꯝ
ꯖꯨꯟꯖꯨꯟꯗꯨꯁꯨ ꯅꯨꯄꯥ
ꯎꯝ
ꯄꯩꯁꯥ ꯄꯤꯔꯒ ꯀꯩꯅꯣ ꯇꯧꯋꯤ ꯍꯥꯏꯃꯣ ꯂꯩꯃꯤꯟꯅꯩ ꯍꯥꯏꯃꯣ
ꯑꯗꯨꯃꯥꯏꯅ ꯇꯧꯔꯝꯒꯅꯤ ꯍꯦ ꯃꯥ ꯃꯥꯏ ꯅꯨꯄꯥꯗꯨꯒ ꯃꯥꯒ ꯀꯃꯥꯏꯅ ꯂꯩꯃꯤꯟꯅꯔꯝꯗꯣꯏꯅꯣ ꯍꯧꯖꯤꯛꯄꯨ ꯀꯅꯥꯅ ꯂꯥꯜꯂꯤꯅꯣ ꯈꯪꯕ ꯅꯠꯇꯦ
ꯃꯥꯏ ꯅꯨꯄꯥꯗꯨꯁꯨꯅꯤꯗ ꯀꯅꯥ ꯀꯣꯏꯅꯣꯝ ꯀꯅꯥꯅꯣꯝ ꯀꯣꯏꯌꯦꯗꯥꯏꯅꯦ ꯑꯣ ꯄ꯭ꯂꯦꯇꯤꯗ ꯀꯣꯏ ꯍꯥꯏꯕ
ꯍꯣꯏ ꯍꯣꯏ ꯍꯣꯏ ꯑꯥ ꯍꯥꯏꯅꯕꯅꯦ ꯑꯗꯨꯃꯥꯏꯅ ꯑꯗꯒꯤ ꯍꯟꯗꯛꯀꯤ ꯏꯃꯣꯒꯤ ꯇꯧꯕꯗꯨꯅ ꯃꯤ ꯃꯌꯥꯝꯁꯤꯅ ꯑꯩꯉꯣꯟꯗ ꯀꯣꯜ ꯇꯧꯔ ꯑꯩꯈꯣꯏ ꯀꯦꯟꯗ꯭ꯔꯅꯦꯕ
ꯏꯃꯣ ꯀꯩꯗꯧꯔꯤꯒꯦ ꯏꯃꯣ ꯀꯩꯗꯧꯒꯤꯒꯦꯕ ꯈꯪꯉ ꯃꯗꯤ
ꯑꯁ ꯏꯃꯣꯒ ꯁꯣꯃꯥꯒꯒꯤꯗꯣ
ꯍ ꯂꯤꯔꯛꯑꯣ ꯀꯩꯅꯣ ꯍꯥꯏꯃ ꯈꯪꯍꯧꯗꯦ ꯀꯩꯅꯣ ꯑꯩꯀꯔꯝꯕ ꯁꯪꯁꯥꯔꯗ ꯂꯩꯔꯨꯒꯦ
ꯃꯣꯏꯗꯣ ꯈꯪꯗꯦ ꯀꯣꯏꯕ ꯆꯠꯃꯤꯟꯅꯩ ꯍꯥꯏꯕ꯭ꯔꯥ ꯀꯣꯏꯕ ꯆꯠꯃꯤꯟꯅꯕꯗ ꯃꯥꯏ ꯅꯨꯄꯤꯅ ꯐꯥꯔꯒ ꯐꯨꯏ ꯍꯥꯏꯕ꯭ꯔꯥ ꯀꯣꯏꯅꯩ ꯍꯥꯏꯕ꯭ꯔꯥ ꯑꯗꯨꯃꯥꯏꯅ ꯈꯔ ꯇꯧꯅꯕꯅꯦꯕ ꯑ ꯃꯤ ꯂꯣꯏ ꯍꯥꯏꯅꯕꯅꯦꯕ ꯑꯗꯨ ꯃꯤ ꯅꯠꯇꯦ ꯑꯁꯣꯃꯥꯗꯣ ꯐꯨꯏ ꯍꯥꯏꯌꯦꯕ ꯃꯥꯏ ꯅꯨ ꯄꯤꯒꯅ ꯑꯗꯣ ꯃꯤꯈꯩꯅ ꯆꯨꯝꯕ꯭ꯔꯥ ꯈꯣꯠꯄ꯭ꯔꯥꯅ ꯑꯗꯨꯝ ꯍꯪꯉꯦ ꯑꯗꯣ ꯃꯣꯏ ꯂꯩꯀꯥꯏꯒꯤ ꯃꯤꯅꯗꯤ ꯆꯨꯝꯃꯦ ꯈꯣꯠꯂꯦꯅ ꯑꯗꯨꯃꯥꯏꯅ ꯍꯥꯏꯕꯅꯦꯕ ꯑꯗ ꯀꯩꯝꯇ ꯂꯩꯇꯅꯗꯤ ꯃꯤꯅ ꯍꯦꯛꯇ ꯁꯟꯗꯣꯔꯛꯄ ꯌꯥꯕ ꯅꯠꯇꯦ ꯇꯦꯗꯅ ꯑꯗꯒꯤ ꯁꯣ ꯑꯗꯒꯤ ꯀꯩꯅꯣꯁꯨ ꯍꯥꯏ ꯍꯥꯏꯕ ꯑꯩꯗꯤ ꯈꯪꯗꯦꯕ ꯏꯟꯁꯇꯥ ꯄꯥꯏꯗꯕꯅꯤꯅ ꯃꯥꯥꯏ ꯏꯟꯁꯇꯥꯗꯨꯗ ꯁꯣꯃꯥꯅ ꯑꯗꯨꯒꯤ ꯀꯟꯅ ꯇꯧꯅꯩ ꯀꯥꯟꯗꯨꯗ ꯑꯩꯒꯤ ꯃꯔꯝꯗ ꯋꯥ ꯊꯤ ꯉꯥꯡꯕꯤꯔꯤꯕꯁꯤꯡ ꯑꯗꯨ ꯀꯩꯀꯥ ꯇꯧꯔꯒ ꯀꯩꯅꯣ ꯁ꯭ꯇꯦꯇꯁꯀ ꯃꯌꯥꯝ ꯊꯝꯃꯝꯕ ꯃꯥꯜꯂꯦ ꯑꯗꯨ ꯊꯝꯕꯗꯨꯅꯁꯨ ꯍꯦꯟꯅ ꯑꯗꯨ ꯊꯝꯕꯗꯨꯅ ꯍꯦꯟꯅ ꯌꯥꯝ ꯊꯤꯅ ꯑꯥ ꯑꯗꯨꯗꯤ ꯊꯝꯕꯗꯨꯗꯤ ꯃꯥ ꯀꯩꯝꯇ ꯑꯗꯨꯝ ꯇꯨꯃꯤꯟ ꯂꯩꯊꯣꯛꯑꯁꯨ ꯌꯥꯕꯗꯣ ꯃꯥ ꯑꯗꯨꯃ ꯍꯥꯏꯗꯣ ꯈꯪꯗꯦ ꯃꯥꯗꯨꯁꯨ ꯃꯥꯅ ꯄꯥꯝꯕ ꯅꯨꯄꯥꯗꯣ ꯐꯪꯗ꯭ꯔꯕꯔꯥ ꯀꯔꯤꯅꯣ
ꯑꯗꯨ ꯊ ꯊꯤꯈ ꯃꯥꯅ ꯇꯧꯏꯗꯣ ꯀꯩꯅꯣ
ꯑ ꯑꯗꯨꯅꯤ ꯃꯥꯏ ꯅꯨꯄꯤꯗꯣ ꯅꯥꯕꯨꯗꯤ ꯅꯥꯕꯅꯦꯕ ꯍꯥ
ꯏꯃꯣꯏꯅꯨꯄꯤꯔꯣ
ꯑꯥ ꯅꯥꯏꯌꯦꯕ ꯀꯦꯟꯁꯔ ꯅꯥꯕ ꯑꯃ ꯑꯗꯨꯃꯥꯏꯅꯔ ꯑꯃ ꯂꯩ ꯅꯥꯗꯤ ꯅꯥꯕꯅꯦꯕ ꯑꯗꯨꯅ
ꯑꯗꯨ ꯑꯗꯨ ꯏꯃꯣꯗꯨꯅ ꯇꯧꯔꯤꯗꯣ ꯀꯩꯅꯣ ꯗꯤ ꯅꯨꯄꯤꯗꯣ ꯅꯨꯡꯁꯤꯗ꯭ꯔꯦ ꯍꯤꯡꯉꯔꯣꯏꯅ ꯇꯧꯏꯔꯕ
ꯑꯗꯨꯃꯥꯏꯅꯁꯨ ꯃꯥꯜꯂꯦ ꯈꯪꯗꯦꯕ ꯑꯩꯁꯨ ꯒ꯭ꯌꯥꯟ ꯇꯥꯂꯨ ꯑꯃ ꯁꯤꯈ꯭ꯔꯒꯒ ꯂꯧꯁꯤꯟꯕꯒꯤ ꯐꯤꯕꯝꯂ ꯀꯩꯅꯣ ꯈꯪꯗꯦ ꯍꯥꯏꯕ ꯃꯣꯏꯒꯤꯗꯣ ꯑꯗꯣ ꯑꯃ ꯑꯃ ꯅꯠꯇ꯭ꯔꯁꯨ ꯑꯃ ꯑꯃ ꯅꯠꯇ꯭ꯔꯁꯨ ꯃꯥꯗꯣ ꯀꯩꯃ ꯍꯥꯏꯅꯤ ꯀꯩꯅꯣ ꯇꯧꯐꯝꯗꯤ ꯊꯣꯛꯑꯦꯕ ꯀꯩꯝꯇ ꯂꯩꯇꯅꯗꯤ ꯉꯥꯡꯉꯛꯑ ꯀꯩꯅꯣꯝꯗꯤ ꯁꯣꯏ ꯂꯩꯝꯅꯤ ꯀꯅꯥ ꯍꯣꯏ ꯑꯗꯨꯗꯨꯅꯦ ꯑꯩꯅ ꯈꯥꯏꯁꯦ ꯃꯥ ꯀꯩꯅꯣꯝꯗꯤ ꯇꯧꯅꯔꯝꯅꯤ ꯍꯥꯏꯕ
ꯑ ꯑꯗꯩꯗꯤ ꯍꯧꯖꯤꯛꯅ ꯆꯩꯅꯥꯗ ꯂꯩꯌꯦꯗꯥꯏꯅꯦ ꯁꯣꯃꯥꯗꯣ
ꯎꯝ ꯎꯝ
ꯈꯪꯗꯦ ꯈꯪꯗꯦ ꯖꯥꯠ ꯖꯥꯠꯅꯤꯀꯣ ꯑꯁ ꯏꯃꯥ ꯏꯃꯥꯟꯅꯕꯅ ꯍꯥꯏꯅꯦ ꯏꯃꯤꯂꯦ ꯑ ꯑꯃꯕꯧ ꯈꯪꯅꯕ ꯉꯥꯡꯖ ꯑꯗꯨ ꯌꯦꯉ ꯏꯃꯦꯂꯤ ꯑꯃꯐꯥꯎ ꯈꯪꯅꯕ ꯉꯝꯖꯗꯕ ꯚꯏ ꯑꯩꯉꯣꯟꯗ ꯑꯩꯈꯣꯏ ꯇ ꯀꯩ ꯍꯥꯏ ꯀꯩꯅꯦ ꯎꯨꯏꯗꯣ ꯏꯁ ꯃꯊꯛ ꯄꯨꯒꯦ ꯐꯪꯗꯦꯅꯦ ꯑꯩꯈꯣꯏꯒꯤꯗꯣꯅꯦ ꯍꯥꯏꯕꯅꯤ ꯅ ꯠꯇ꯭ꯔꯣ ꯑꯃꯅ ꯁꯂꯤꯦꯕ꯭ꯔꯤꯇꯤ ꯃ ꯑꯣꯏꯈꯤꯕꯁꯨ ꯅꯠꯇꯕ ꯅꯠꯇ꯭ꯔꯅꯦ
ꯑꯗꯨꯅꯦ ꯑꯗꯣ ꯁꯦꯂꯦꯕ꯭ꯔꯤꯇꯤ ꯑꯣꯏꯗ꯭ꯔꯁꯨ ꯈꯔ ꯍꯧꯖꯤꯛꯀꯥꯟꯒꯤ ꯅꯨꯄꯤ ꯑꯃꯌꯥꯝꯅ ꯇꯧ ꯉꯝꯕ ꯍꯥꯏꯒꯗ꯭ꯔꯥ ꯀꯥ ꯍꯦꯟꯅ ꯉꯝꯕꯗꯣ ꯑꯗꯨꯗꯤ ꯃꯁꯛ ꯐꯖꯔꯨꯗ꯭ꯔꯁꯨ ꯄꯪꯐꯥꯗꯟ ꯐꯥꯗꯅ ꯑꯗꯨꯒꯤꯒꯨꯝꯕ ꯀꯦꯄꯥꯁꯤꯇꯤꯗꯨ ꯗꯤ ꯈꯪꯗꯦ ꯑꯁ ꯑꯗꯨꯗꯤ
ꯑ ꯌꯥꯖꯅꯤꯡꯦ ꯌꯥꯎꯖꯅꯤꯡꯗꯦ ꯑꯗꯗꯤ ꯍꯧꯖꯤꯛ ꯑꯁ ꯏꯆꯥꯒꯤ ꯅꯨꯄꯤ ꯌꯥꯝꯅ ꯅꯩꯕ ꯁꯥꯕꯅꯨꯡꯕ ꯁꯥꯕ ꯀꯥꯡꯕꯨ ꯑꯗꯨꯁꯨ ꯑꯗꯨꯝ ꯃꯣꯏ ꯑꯗꯨꯝ ꯊꯦꯡꯅꯔꯝꯒꯅꯤ ꯀꯦꯐꯦ ꯔꯦꯁꯇꯨꯔꯦꯟ ꯑꯇꯥꯡ ꯑꯇꯥꯡꯕ ꯆꯪ ꯕꯥ
ꯍꯣꯏ ꯑꯗꯨ ꯌꯦꯡ ꯑꯃ ꯀꯩꯝꯇ ꯊꯕꯛꯁꯨ ꯇꯧꯗꯅ ꯃꯌꯥꯝ ꯃꯌꯥꯝ ꯇꯧꯋꯤꯗꯣ ꯀꯗꯥꯏꯗ ꯄꯩꯁꯥꯅꯣꯕ ꯍꯧꯖꯤꯛ ꯄꯩꯁꯥ ꯇꯥꯟꯕꯁꯨ ꯌꯥꯝ ꯋꯥꯔ꯭ꯔꯦ
ꯑꯩꯅ ꯈꯪꯅꯤꯡꯉꯤꯁꯦ ꯑꯃ ꯑ ꯀꯩꯕ ꯂꯤꯃꯥ ꯊꯧꯗꯥꯝ ꯍꯥꯏꯕ ꯄꯤ ꯍꯞ ꯕꯨꯟ ꯑꯃ ꯕꯨꯛꯀꯤ ꯃ ꯇꯔ ꯇꯧꯕꯤꯗꯣ
ꯀ ꯀꯔꯤ ꯀꯔꯤ ꯀꯔꯤ ꯃꯃꯥꯏ ꯈꯔ ꯄꯥꯛꯄꯗꯨꯔꯥ
ꯍ ꯍꯣꯏ ꯃꯃꯥꯏ ꯈꯔ ꯄꯥꯛꯄ ꯂꯤ ꯍꯥꯏꯕ ꯂꯤ ꯅꯥꯎꯔꯦꯝ ꯍꯥꯏꯕ꯭ꯔꯥ ꯑꯁ ꯍꯣ ꯍꯣ ꯍꯣꯏ ꯍꯣꯏ ꯍꯣꯏ ꯍꯣꯏ ꯍꯣꯏ ꯑꯁ ꯑꯗꯨꯗꯨꯁꯨ ꯑꯔꯣꯏꯕꯤꯒꯅꯤ ꯀꯩꯅꯣ ꯑꯩ ꯆꯥꯏ ꯆꯣꯏꯅꯗꯦ ꯑꯗꯩ ꯍꯧꯖꯤꯛ ꯃꯤꯃꯥꯅꯄꯥ ꯄꯩꯁꯥ ꯑ ꯌꯥꯝ ꯄꯥꯏꯕ ꯈꯨꯄꯥꯏꯊꯤ ꯄꯥꯏꯕ ꯄꯥꯝ ꯈꯪꯅꯈ꯭ꯔꯦ ꯗꯨꯃꯤꯟ ꯂꯩꯈ꯭ꯔꯦ ꯑꯗꯨꯗꯨꯒ ꯑ ꯍꯌꯦꯋꯥꯏ ꯃꯆꯥ ꯃꯁꯨ ꯁꯨꯐꯥꯎ ꯋꯥ ꯋꯥꯔꯣꯏꯗꯕ ꯏꯃꯨꯡ ꯑꯃ ꯊꯤꯔꯒ ꯃꯤꯗꯤ ꯃꯤꯗꯤ ꯑꯦꯡꯒꯦꯖ ꯇꯧꯈꯒꯔꯦ ꯃꯥꯏ ꯐꯤꯌꯥꯟꯁꯦ ꯀꯥꯏ ꯇꯧꯔ ꯊꯥꯒꯠꯈ꯭ꯔꯦ ꯈꯪꯗꯦ ꯅꯨꯄꯥꯗ ꯄ꯭ꯔꯥꯏꯚꯦꯠ ꯊꯝꯕ ꯀꯩꯝ ꯇꯧꯕꯅꯦ ꯁꯤꯡꯗꯣꯔ ꯑꯗꯣ ꯑꯗꯨ ꯅꯨꯄꯥꯗꯨꯁꯨ ꯑꯗꯨ ꯆꯥꯔꯝꯃꯣꯏꯗ
ꯆꯥꯔꯝꯃꯣꯏ ꯑꯁ ꯑꯗꯨꯅꯤ ꯍꯣꯏ ꯄꯩꯁꯥ ꯄꯥꯏꯔꯁꯨ ꯅꯠꯇ꯭ꯔꯥꯅꯦ
ꯍꯣꯏ ꯎꯝ ꯈꯪꯗꯦ ꯑꯗꯩ ꯋꯥ ꯌꯥꯝ ꯂꯩꯔꯦ ꯍꯧꯖꯤꯛꯀ ꯉꯟꯇꯥ ꯃꯌꯨꯝ ꯄꯥꯜꯂꯒ ꯅꯨꯄꯥꯅ ꯅꯨꯄꯤ ꯑꯇꯣꯞꯄ ꯀꯣꯏꯕꯩꯁꯨ ꯃꯌꯥꯝ ꯂꯩꯗꯣ ꯀꯥꯏꯗꯒꯤ ꯉꯝꯃꯔꯣꯏꯗ
ꯄꯨꯁꯟ ꯂꯍꯣꯡꯈ꯭ꯔꯦꯅꯥ ꯈꯜꯂꯒ ꯀꯥꯏꯅꯔꯦ ꯈꯥꯏꯅꯗꯣꯔꯦ ꯉꯥꯛꯇ ꯑꯗꯨꯅꯤ ꯀꯩꯗꯧꯔꯤꯅꯣ ꯈꯪꯗ ꯍꯥꯏꯕ ꯀꯤꯖꯗ꯭ꯔꯥ ꯌꯥꯝꯅ
ꯀꯤꯖꯩ ꯈꯪꯕ꯭ꯔꯥ ꯇꯁꯦꯡꯅ ꯍꯥꯏꯗꯤꯃꯌꯥꯝ ꯁꯤꯒꯨꯝꯕ ꯃꯌꯥꯝꯁꯤꯦ ꯁꯨꯝꯥꯕꯒꯤ ꯁꯨꯝ ꯇꯥꯕꯒꯤꯅꯦ ꯑꯩꯈꯣꯏꯁꯦ ꯌꯨꯝ ꯄꯥꯅꯤꯡꯕꯒꯤ ꯀꯩꯅꯣꯁꯦ ꯄꯣꯛꯇ꯭ꯔꯦꯕ ꯈꯪꯕ꯭ꯔꯥ ꯆ ꯊꯨꯡꯕ꯭ꯔꯥ ꯑꯩ ꯑꯩ ꯑꯩꯗꯤ ꯑꯗꯨꯝ ꯍꯥꯏꯕ ꯑꯣꯏ ꯍꯣꯏ ꯁ꯭ꯋꯥꯏꯗ ꯇꯧꯅꯔꯤꯕ ꯃꯌꯥꯝꯁꯦ ꯎꯕꯗ ꯑꯩ ꯐꯅꯤꯡꯗ꯭ꯔꯦꯅ ꯑꯗꯩꯗꯤ ꯃꯌꯥꯡꯗ ꯃꯌꯨꯝ ꯄꯥꯜꯂꯤꯒ ꯄꯥꯟꯝꯗꯤꯀ ꯑꯉꯥꯡꯅꯗꯣꯏꯒꯤ ꯐꯣꯔꯦꯟꯗ ꯃꯌꯨꯝ ꯄꯥꯍꯜꯂꯤ ꯑꯂ
ꯂꯨꯅ ꯇꯧꯈ꯭ꯔꯒ ꯁ꯭ꯋꯥꯏꯗ ꯋꯥꯔ ꯂꯩꯗꯣꯏ ꯁꯣꯔꯨꯄꯨꯗꯤ ꯑꯥ ꯂꯨꯅ ꯇꯧꯕꯤꯈꯤꯕꯅꯗꯤ ꯑꯃꯨꯛꯁꯨ ꯐꯔꯤꯅꯦ ꯑꯗꯨꯒ ꯑꯃꯨꯛ ꯑꯃꯨꯛ ꯇꯧꯕꯤꯗꯗꯅ ꯑꯃꯨꯛ ꯍꯜꯂꯛꯄꯗꯨꯅꯦꯕ ꯃꯌꯥꯝꯅ ꯉꯥꯡꯅꯕꯤꯗ ꯑꯗꯨꯏꯁꯤꯅ
ꯍꯣꯏ ꯑ ꯇꯧꯕꯤꯕꯅꯦ ꯍꯥꯏ ꯔꯥ ꯇꯧꯕꯤꯕꯅ ꯍꯦꯜꯂꯦ ꯇꯧꯕꯤꯕꯅ
ꯑꯗꯨꯅꯦ ꯑꯗꯣ ꯍꯧꯖꯤꯛꯀꯥꯟꯒꯤ ꯈꯪꯗꯦ ꯏꯟꯁꯇꯥꯗ ꯎꯔꯤꯕ ꯈꯣꯠꯂꯤ ꯃꯌꯥꯝꯖꯦ ꯑꯩꯗꯤ ꯏꯟꯁꯇꯥꯖꯦ ꯗꯤꯑꯦꯛꯇꯤꯕꯦꯠ ꯑꯗꯨꯝ ꯇꯧꯊꯣꯛꯏꯁꯦ ꯑꯩ ꯇꯧꯊꯣꯛꯑꯦꯕ ꯑꯗꯨꯝ ꯑꯩꯗꯤ ꯍꯁ ꯀꯩ ꯍꯥꯏꯅꯤ ꯏꯁꯥꯖꯦ ꯏꯟꯁꯤꯀ꯭ꯌꯣꯔ ꯍꯦꯛꯇ ꯑꯣꯏꯔꯛꯑꯦ ꯍꯥꯏꯕ ꯎꯔꯨꯔꯒ ꯍꯍ
ꯑꯥ ꯍ ꯑꯗꯣ ꯑꯩꯗꯤꯅꯦ ꯈꯪꯕ ꯑꯩ ꯏꯟꯁꯥꯖꯦ ꯃꯦꯟ ꯑꯦ ꯀꯥꯎꯟ ꯑꯃꯒ ꯍꯥꯡꯉꯒ ꯊꯝꯃꯦꯗꯅ ꯈꯪꯕ꯭ꯔꯥ ꯄ꯭ꯔꯥꯏꯕꯦꯠꯁꯤꯅ ꯑꯩ ꯑꯗꯨꯝ ꯏꯊꯟꯗ ꯑꯗꯨꯝ ꯍꯥꯏꯗꯤ ꯑꯇꯣꯞꯄ ꯀꯣꯠꯁꯀꯨꯝꯕ ꯌꯦꯡꯉꯒ ꯑꯗꯨꯝ ꯊꯣꯛꯄꯗꯣ ꯅꯣꯛꯅꯤꯡꯕ ꯐꯅꯤ ꯚꯤꯗꯤꯑꯣ ꯑꯣꯏꯅ ꯁꯔꯁꯆ ꯇꯧꯔꯦꯗꯅ ꯑꯩꯒꯤ ꯐꯣꯔ ꯌꯨ ꯄꯦꯖ ꯑꯗꯨ ꯉꯥꯛꯇ ꯑꯣꯏꯅ ꯊꯣꯛꯍꯜꯂꯒ ꯑꯣꯏꯅ ꯊꯝꯃꯦ ꯑꯗꯨꯒꯨꯝꯕ ꯑꯝꯇ ꯊꯣꯛꯍꯟꯗ꯭ꯔꯦ ꯍꯥꯏꯗꯤ ꯑꯦꯜ ꯑꯦꯜꯒꯣꯔꯤꯊꯝꯁꯦ ꯀꯩꯅꯣꯝ ꯇꯧꯈꯠꯂꯛꯑꯦꯕ ꯈꯪꯕ꯭ꯔꯥ ꯃꯦꯟ ꯑꯦꯀꯥꯎꯟ ꯄꯥꯏꯔꯨꯕꯖꯦ ꯑꯃꯒꯤ ꯆꯪꯉ ꯌꯦꯡꯉꯨꯕꯗꯅꯦ ꯏꯁꯇꯣꯛ ꯇꯧꯕꯗꯅꯦ ꯑꯥ ꯌꯧꯕ ꯕꯦꯒ ꯆꯠꯄꯗ ꯁꯤꯒꯦ ꯇꯧꯕꯒ ꯌꯥꯎꯖꯥꯅꯦ
ꯍꯣꯏ ꯑꯃꯒꯤ ꯂ ꯑ ꯑꯃꯕꯨ ꯆꯪꯒ꯭ꯔꯗꯤ ꯃꯔꯤ ꯃꯔꯤ ꯍꯦꯛꯇ ꯊꯣꯛꯆꯜꯂꯛꯄꯅꯤ
ꯎꯝ ꯑꯗꯨ ꯇꯟꯗꯅ ꯑꯗꯩꯗꯤ ꯂꯨꯍꯣꯡꯕꯒꯤꯒ ꯇꯧꯔꯒ ꯑꯁ ꯍꯦꯇꯥ ꯍꯥꯏꯞꯇꯦꯇ ꯍꯥꯏ ꯐꯦꯁꯟ ꯑꯗꯩꯗꯤ ꯑꯁ ꯊꯤꯟ ꯏꯂꯤꯒꯦꯟ ꯑꯣꯏꯕ ꯉꯥꯛꯇ ꯇꯧꯔꯒ ꯑꯁ ꯗꯦꯀꯣꯔꯦꯁꯟꯒꯥꯖꯦ ꯀꯤꯖꯩ ꯍꯥꯏꯕ ꯄꯩꯁꯥ ꯄꯥꯏꯗꯕ ꯑꯩꯈꯣꯏꯗꯤ ꯑꯗꯨꯃꯥꯏꯅ ꯇꯧ
ꯑꯗꯨꯅꯦ ꯑꯗꯨꯅꯦ ꯑꯁ ꯄꯩꯁꯥ ꯄꯩꯁꯥꯃꯇꯅꯤ ꯑꯗꯩ ꯅꯨꯄꯥꯁꯤꯁꯨꯅꯦ ꯑꯩꯅ ꯁꯨꯝ ꯅ ꯖꯨꯠ ꯆꯥꯕꯁꯦ ꯑꯝꯇ ꯍꯦꯛ ꯎꯔꯛꯇ꯭ꯔꯦꯕ
ꯀꯤꯖꯔꯠꯇ꯭ꯔꯥ ꯍꯥꯏꯗꯤ ꯑꯩꯁꯦ ꯂꯧꯈꯠꯄ ꯂꯧꯈꯠꯄ ꯌꯥꯗꯕ ꯉꯥꯛꯇ ꯑꯣꯏꯅ ꯑꯣꯏꯗ꯭ꯔꯥ
ꯈꯪꯗꯦ
ꯑꯗꯣ ꯍꯣꯏ ꯅꯨꯄꯥ ꯂꯣꯏꯃꯛ ꯇꯤꯟ ꯅꯠꯇꯦ ꯕꯧ ꯀꯣ ꯅꯣꯠ ꯑꯣꯜ ꯃꯦꯟ ꯍꯥꯏꯕ ꯑꯃꯗꯤ ꯂꯩꯗꯅ ꯊꯦꯡꯅꯔꯨꯕꯗꯣ ꯑꯃ꯫ ꯀ ꯀꯔꯣꯝꯗꯒꯤ ꯍꯥꯏꯖꯤꯜꯂꯒ ꯑꯗꯨꯝ ꯁꯣꯅꯣ ꯑꯃ ꯑꯗꯨꯝ ꯆꯨꯔꯛꯄꯗꯣ꯫ ꯈꯪꯕ꯭ꯔ ꯑꯍꯣ ꯑꯗꯨ ꯇꯧꯋꯦꯕ ꯈꯪꯕ ꯁꯣꯅꯣꯆꯨꯗ ꯅꯨꯄꯥ ꯑꯝꯇꯪ ꯌꯦꯡꯒꯦ ꯇꯧꯕꯁꯦ ꯁꯣꯅꯣ ꯑꯗꯨꯝ
ꯑꯁ ꯈꯨꯍꯥꯏꯖꯦ ꯌꯥꯝ ꯅꯥꯟꯕꯋꯥꯅꯤ ꯁꯣꯅꯣ ꯆꯨꯗꯕ ꯑꯝꯇꯪ ꯌꯦꯡꯒꯦ ꯇꯧꯕꯁꯦ ꯑꯩ ꯌꯦꯡꯒꯤꯗꯕ ꯀꯨꯏꯔꯦ
ꯑꯁꯦꯡꯕ ꯑꯩꯁꯨ ꯋꯥꯔꯤꯗꯨ ꯇꯣꯀꯤꯡ ꯁ꯭ꯇꯦꯖ ꯇꯒꯤꯅꯦ ꯕ꯭ꯔ ꯑꯩꯅꯅꯦ ꯄꯝ ꯋꯥꯔꯤ ꯁꯥꯟ ꯁꯥꯟꯅꯕꯗ ꯍꯩꯅꯔꯛꯇ꯭ꯔꯗꯤꯅꯦ ꯑꯩꯗꯤꯅꯦ ꯎꯝ ꯕ꯭ꯂꯣꯛꯇꯤ ꯇꯧꯗꯦꯕ ꯈꯪꯕ꯭ꯔ ꯃꯦꯁꯦꯖ ꯊꯥꯔꯛꯄꯁꯦ ꯁꯨꯡꯍꯟ ꯍꯜꯂꯔꯣꯏꯕ ꯔꯤꯜꯁ ꯊꯥꯔꯛꯄ ꯁꯨꯡꯌꯦꯡ ꯌꯦꯡꯉꯔꯣꯏꯕ ꯑꯗꯨꯝ ꯀꯥꯎꯞꯊꯣꯛꯈ꯭ꯔꯅꯦꯕ ꯈꯪꯕ꯭ꯔ꯫ ꯑꯩ꯫ ꯑ ꯑꯃꯥꯏꯅ ꯑꯗꯨꯝ ꯇꯧꯊꯣꯛꯑꯦꯕ ꯈꯪꯕ꯭ꯔꯥ ꯑꯩ ꯑꯩꯉꯣꯟꯗꯁꯨ
ꯍꯥꯏꯌꯣ ꯍꯥꯏꯌꯣ꯫
ꯑꯩꯁꯦ ꯑꯩꯉꯣꯟꯗꯁꯨ ꯑꯗꯨꯝ ꯃꯊꯥ ꯁꯥꯍꯧꯗꯕꯒꯤ ꯁꯥꯍꯧꯗꯅꯕ ꯑꯗꯨꯝ ꯁꯤꯟꯖꯩꯌꯦꯕ ꯈꯪꯕ꯭ꯔꯥ ꯍꯥꯏꯗꯤ ꯍ ꯑꯦ ꯀꯃꯥꯏ ꯍꯥꯏꯅꯤ ꯑꯥ ꯑꯗꯨꯃꯥꯏꯅ ꯑꯣꯏꯅ ꯇꯧꯊꯣꯛꯄꯅ ꯐꯩꯌꯦꯕ꯫
ꯃꯨꯟꯅ ꯌꯦꯡꯗꯗꯤ ꯌꯥꯗ꯭ꯔꯕꯅꯦ ꯍꯧꯖꯤꯛꯀꯥꯟꯗꯤ
ꯑꯗꯩꯗꯤ ꯅꯨꯄꯥ ꯅꯨꯄꯤ ꯊꯕꯛ ꯇꯧꯕ ꯅꯠꯇ꯭ꯔꯗꯤ ꯄꯥꯝ ꯗꯦ
ꯏꯁ
ꯑꯁ ꯑꯁꯦꯡꯀꯤꯅꯦ
ꯃꯣꯏꯗꯣ ꯍꯧꯖꯤꯛꯅꯦ ꯑꯥ ꯀꯩ ꯍꯥꯏꯔꯅꯤ ꯑꯥ ꯀꯔꯤ ꯀꯔꯤ ꯃꯁꯛꯀꯨꯝꯕꯗꯒꯁꯨ ꯀꯩꯁꯨ ꯃꯁꯛꯄꯨꯗꯤ ꯈꯔ ꯌꯦꯡꯉꯦ ꯑꯗꯨ ꯑꯣꯏꯇꯥꯥꯔꯁꯨ ꯀꯩꯁꯨ ꯌꯥꯝ ꯀꯟ ꯑꯗꯨꯒꯨꯝꯕ ꯌꯦꯡꯗꯦ ꯄꯩꯁꯥ ꯄꯥꯏꯕ ꯊꯕꯛ ꯇꯧꯕ ꯂꯧꯔꯝꯗꯥꯏꯗꯗꯤ ꯒ꯭ꯌꯥꯟ ꯇꯥꯕꯅꯤ ꯃꯣꯏꯅ ꯊꯤꯔꯛꯀꯗꯣꯏꯁꯦ꯫
ꯍꫭ ꯍꯣ ꯍꫭꯏ ꯑꯗꯨꯅꯦ ꯑꯩꯅ
ꯎꯝ ꯍꯦꯛꯇ ꯌꯥꯕ꯭ꯔꯥꯕ ꯑꯗꯨꯂꯥꯡ ꯊꯣꯛꯎꯔꯒ
ꯑꯩꯈꯣꯏꯗꯤ ꯃꯤ ꯅꯠꯇꯕ꯭ꯔꯥꯕ
ꯎꯝ ꯃꯥꯅꯤ ꯆꯨꯝꯃꯤ ꯑꯩꯈꯣꯏꯁꯨ ꯈꯟꯕ ꯌꯥꯏ
ꯑꯗꯨꯅꯦ ꯍꯥꯏꯁꯦ ꯆꯛ ꯆꯛ ꯊꯤꯜꯂꯒ ꯈꯟꯗꫭꯏꯅꯦ ꯍꯦꯛꯇ ꯀꯔꯤ ꯏꯁ ꯏꯐꯣꯡ ꯐꯣꯡꯅ ꯑꯔꯥꯏꯕ ꯍꯦꯛꯇ ꯂꯧꯒꯗ꯭ꯔꯣ ꯑꯩ ꯌꯥꯗꯦ ꯑꯗꯨꯒꯤ ꯐꯤꯂꯣꯁꯣꯐꯤꯗꯣ ꯑꯩ ꯆꯠꯅꯗꯦ
ꯅꯪ ꯍꯧꯖꯤꯛ ꯇꯣꯛꯀꯤꯡ ꯏꯁꯇꯦꯖ ꯉꯥꯛꯇꯔꯥꯕ ꯂꯩꯔꯤꯁꯦ
ꯅꯠꯇꯦꯍꯦ ꯑꯩꯗꯤ ꯀꯣꯏꯔꯤ ꯑꯃ
ꯍꯥ
ꯑꯃ ꯀꯣꯏꯔꯤꯌꯦ
ꯏꯁ ꯑꯃꯈꯛ ꯀꫭꯏ ꯑꯑ ꯀꯌꯥꯝ ꯀꯨꯏꯔꯒꯦꯕ
ꯀꯨꯏꯗ꯭ꯔꯤ ꯀꯨꯏꯗ꯭ꯔꯤ ꯊꯥ ꯍꯞꯇꯥ ꯑꯗꯨꯁꯨ ꯌꯥꯝ ꯋꯥꯅ ꯈꯪꯕ꯭ꯔꯥ ꯑꯔꯦꯝꯕꯃ ꯐꯪꯖꯕꯒꯤ ꯇꯨꯃꯤꯟꯅ ꯂꯩꯕ ꯋꯥꯅꯤ
ꯑꯔꯦꯝꯕ ꯑꯃ ꯐꯪꯕꯒꯤ ꯑꯌꯦ ꯑꯗꫭ ꯅꯪꯗ ꯊꯥꯏꯅ ꯑꯩꯅ ꯀꯩꯅꯣ ꯁꯦꯟ ꯖꯣꯁꯦꯞꯀꯤ ꯁꯥꯇ꯭ꯔ ꯑꯃ ꯀꯣꯏꯔꯝꯕ꯭ꯔꯥ